ꯍꯥ
ꯍꯜꯂꯣ
ꯇꯥꯏꯌꯦꯀꯣ
ꯅꯨꯡꯉꯥꯢ ꯇꯥꯏꯌꯦ ꯇꯥꯏꯌꯦ
ꯍꯧꯒꯠꯈ꯭ꯔꯕ꯭ꯔꯣ
ꯑꯁ ꯇꯨꯝꯁꯨ ꯇꯨꯝꯗ꯭ꯔꯤꯗ ꯉꯁꯤ
ꯀ꯭ꯔꯤ ꯇꯧꯔꯒ ꯂꯩꯕ꯭ꯔꯣ ꯅꯪꯗꯤ
ꯕꯣꯜ ꯌꯦꯡꯉꯦ ꯁꯥ ꯃꯟꯕꯒꯤ ꯉꯔꯥꯡ ꯑꯩꯒꯤ ꯐꯦꯟꯗꯣ ꯅꯨꯃꯤꯗꯥꯡ ꯄꯨꯡ ꯑꯂꯚꯦꯟ ꯇꯨꯋꯦꯜꯐ ꯇꯨꯋꯦꯜꯐ ꯑꯣꯏꯔꯝꯅꯤ ꯑꯗꯨꯋꯥꯏꯗ ꯌꯥꯗ꯭ꯔꯕ
ꯑꯁ ꯂꯣꯏꯔꯦꯍꯦ
ꯅꯨꯡꯉꯥꯏꯔꯦꯍꯦ
ꯑꯁ ꯁꯃꯥꯟ ꯈ꯭ꯔꯦꯅꯦ ꯅꯪꯁꯦ
ꯍꯣꯏ ꯌꯥꯝꯅ ꯁꯥꯔꯦ ꯑꯗꯨ ꯑꯁ ꯄꯨꯔꯥ ꯕꯦꯔꯥꯅꯤ ꯉꯔꯥꯡꯗꯤ
ꯀꯔꯤ ꯇꯧꯒꯅꯤ ꯑꯗꯨ ꯐꯦꯟ ꯂꯧꯕ ꯆꯠꯀꯦꯔꯥ
ꯑꯃꯨꯛꯀ ꯍꯣꯏ ꯑꯣꯗꯔ ꯇꯧꯈ꯭ꯔꯦ ꯍꯧꯖꯤꯛ
ꯀꯗꯥꯏꯗ ꯑꯣꯗꯔ ꯇꯧꯈ꯭ꯔꯕ
ꯖꯦꯞꯇꯣꯗ ꯑꯣꯏꯅ ꯇꯧꯈ꯭ꯔꯦ
ꯑꯣ ꯑꯣ ꯍꯧꯖꯤꯛ ꯂꯥꯛꯈꯤꯅꯤ
ꯍꯣꯏ ꯗꯨꯀꯥꯟꯗꯗꯤ ꯇꯥꯡ ꯃꯥꯜꯂꯦ ꯑꯗꯨꯒꯤ
ꯖꯦꯞꯇꯣꯗ ꯀꯌꯥ ꯄꯤꯕ꯭ꯔꯥ ꯅꯪꯒꯤ ꯐꯦꯟꯗꯣ
ꯊꯥꯎꯖꯟ ꯊ꯭ꯔꯤꯍꯟꯗ꯭ꯔꯦꯠꯔꯥ ꯑꯗꯣ ꯗꯨꯀꯥꯟꯗ ꯂꯧꯕꯗꯣ ꯇꯨ ꯊꯥꯎꯖꯟ ꯄ꯭ꯂꯁ ꯑꯣꯏꯕꯀꯣ ꯑꯗꯒꯤ
ꯑꯗꯨ ꯕ꯭ꯔꯦꯟꯗꯤ ꯆꯞ ꯃꯥꯟꯅꯕ꯭ꯔꯥ
ꯍꯣꯏ ꯆꯞ ꯃꯅꯩꯌꯦ
ꯑꯣ ꯑꯗꯨꯗꯤ ꯐꯥꯔꯦ ꯑꯗꯨ ꯑꯗꯨꯗ ꯂꯧꯕꯅꯀꯣ
ꯎꯝ ꯑꯇꯣꯞꯄꯁꯨ ꯂꯩꯌꯦ ꯑꯗꯨ ꯄꯩꯁꯥ ꯂꯩꯇ꯭ꯔꯕ ꯑꯗꯨꯒꯤ ꯍꯣꯡꯕ ꯑꯣꯏꯅ ꯂꯧꯔꯒꯦꯅ ꯍꯣꯡ ꯂꯧꯈꯤꯕ
ꯍꯣꯏ ꯍꯣꯏ ꯑꯍꯣꯡꯕ ꯑꯣꯏꯔꯁꯨ ꯀꯨꯏꯅ ꯆꯠꯀꯅꯤꯗ ꯑꯗꯨ ꯅꯪꯒꯤꯗꯣꯁꯇꯦꯟ ꯐꯦꯟ꯭ꯔꯥ
ꯍꯣꯏ ꯏꯁꯇꯦꯟ ꯐꯦꯟꯅꯦ
ꯑꯣ
ꯑꯣ ꯍꯧꯖꯤꯛ ꯇꯧꯕꯗꯨꯔꯥ
ꯍꯣꯏ
ꯍꯥ ꯁꯦꯂꯤꯡ ꯑꯣꯏꯅ ꯇꯧꯈ꯭ꯔꯦ ꯍꯧꯖꯤꯛꯇꯤ
ꯑꯣ ꯑꯣ ꯁꯤꯂꯤꯡ ꯋꯥꯟ ꯊꯥꯎꯖꯟ ꯐꯥꯏꯚ ꯍꯟꯗ꯭ꯔꯦꯠ ꯀꯥꯗꯗꯤ ꯌꯥꯝ ꯊꯥꯒꯅꯤ꯫
ꯑꯣ
ꯀꯔꯤ ꯕ꯭ꯔꯥꯟꯂꯥ
ꯀ꯭ꯔꯣꯝꯇꯣꯟ
ꯑꯣ ꯀ꯭ꯔꯣꯝꯇꯣꯟ ꯌꯥꯝ ꯐꯕꯅꯦ
ꯑꯍꯥ ꯕ꯭ꯔꯥꯎꯟ ꯑꯣꯏꯅ ꯇꯧꯈ꯭ꯔꯦ
ꯑꯣ ꯑꯁ ꯋꯥꯏꯠꯅ ꯐꯖꯕꯅꯤꯅꯦꯍꯦ
ꯑꯁ ꯂꯩꯁꯥꯕꯤ ꯀꯥꯁꯦ ꯋꯥꯏꯠꯁꯨ ꯇꯜꯂꯤꯗ ꯍꯥ ꯍꯥ ꯍꯥ꯫
ꯑꯗꯨ ꯑꯦ ꯑꯩꯈꯣꯏꯁꯨ ꯀ꯭ꯔꯣꯝꯇꯣꯟ ꯄꯥꯏꯕꯅꯦꯕꯀꯣ ꯑꯗꯨ ꯕ꯭ꯔꯦꯟꯗꯣ ꯐꯦꯟꯒꯤꯗꯃꯛꯇꯤ ꯑꯁ ꯁꯣꯏꯗꯕꯅꯦ ꯑꯩꯅ ꯎꯝ ꯋꯥꯔꯦꯟꯇꯤꯁꯨ ꯋꯥꯟ ꯏꯌꯥꯔ ꯄꯤꯒꯅꯤꯀꯣ꯫
ꯑꯥ
ꯑꯗꯨꯒ ꯑꯁ ꯑꯩꯒꯤ ꯐꯦꯟꯁꯦ ꯆꯍꯤ ꯃꯉꯥꯒꯨꯝꯕ ꯑꯗꯨꯝ ꯆꯠꯂꯦ
ꯑꯩꯒꯤ ꯇꯦꯕꯜ ꯐꯦꯟ ꯄꯥꯏꯕꯗꯣꯀꯣ ꯀ꯭ꯔꯥꯎꯟ ꯇꯥꯎꯟꯅꯦ ꯑꯗꯣ ꯆꯍꯤ ꯑꯅꯤꯔꯥ ꯑꯍꯨꯝꯔꯥ ꯃꯣꯏ ꯋꯥꯔꯦꯟꯇꯤ ꯄꯤꯕꯅꯦꯕ ꯃꯦꯁꯤ ꯂꯤꯁꯤꯡ ꯑꯅꯤ ꯆꯥꯃꯉꯥꯗ ꯂꯧꯕꯅꯦꯕ ꯑꯗꯨꯒ ꯌꯥꯗ꯭ꯔꯕ ꯑꯗꯣ ꯑꯩꯒꯤ ꯋꯥꯔꯦꯟꯇꯤ ꯀꯥꯔꯗ ꯊꯤꯌꯦ ꯊꯤ ꯐꯪꯗꯦ ꯃꯣꯏꯅꯤ ꯀꯥꯏꯗ ꯊꯝꯈꯤꯕꯅꯣ ꯈꯪꯗꯦ ꯑꯗꯨꯒ ꯄ꯭ꯂꯥꯁꯇꯤꯛ ꯃꯌꯥꯝꯁꯨ ꯂꯣꯏ ꯍꯨꯟꯗꯣꯛꯈ꯭ꯔꯕ ꯑꯗꯨꯒꯤ ꯎꯄꯥꯏ ꯂꯩꯇ꯭ꯔꯕ
ꯑꯗꯨ ꯅꯪ ꯂꯧꯕ ꯃꯇꯝꯗ ꯀꯔꯤꯅꯣ ꯐꯣꯟꯗ ꯂꯣꯏꯅꯃꯛ ꯊꯝꯒꯗꯕꯅꯤ ꯍꯧꯖꯤꯛꯀꯥꯟꯗꯤ
ꯑꯩꯅ ꯊꯝꯍꯧꯗꯕꯒꯤꯅꯤꯅꯦ
ꯎꯝ ꯑꯣꯟꯂꯥꯏꯟ ꯂꯧꯔꯗꯤ ꯑꯣꯟꯂꯥꯏꯟꯒꯤ ꯍꯤꯁꯇ꯭ꯔꯤꯗ ꯋꯥꯔꯦꯟꯇꯤ ꯀꯥꯔꯗ ꯂꯩꯒꯅꯤ
ꯑꯝ ꯑ
ꯀ꯭ꯔꯣꯝꯇꯣꯝ ꯁꯤꯂꯤꯡ ꯐꯦꯟꯗꯤ ꯌꯥꯝ ꯐꯕꯅꯦ ꯑꯦ ꯀ꯭ꯔꯣꯝ ꯇꯣꯝ ꯉꯥꯛꯇ ꯄꯥꯏꯕꯅꯦ ꯅꯍꯥꯟ ꯀꯣ ꯈꯣꯏꯅ ꯍꯤꯞ ꯇꯧꯕ ꯃꯇꯝꯗ ꯐꯦꯟ ꯑꯍꯨꯝ ꯂꯧꯕꯅꯦ꯫ ꯔꯨꯝ ꯑꯍꯨꯝ ꯂꯩꯕꯒꯤꯀꯣ ꯎꯝ ꯑꯗꯨ ꯀ꯭ꯔꯣꯝꯇꯣꯝ ꯉꯥꯛꯇ ꯂꯕꯅꯤ ꯂꯣꯏꯅ ꯑꯃꯃꯛ ꯐꯥꯔꯤ
ꯐꯩꯌꯦꯅꯥ
ꯑꯗꯨꯒꯤꯁꯨ ꯑꯗꯨꯁꯨ ꯃꯤ ꯑꯣꯏ ꯃꯤꯅ ꯑꯗꯨꯝ ꯂꯧꯊꯣꯛꯈ꯭ꯔꯦ꯫ ꯍꯧꯖꯤꯛꯀꯥꯟꯗꯤ ꯑꯩꯈꯣꯏ ꯑꯗꯨ ꯄꯨꯅꯤꯡꯉꯥꯏꯁꯨ ꯃꯐꯝ ꯂꯩꯇꯕ ꯌꯣꯟꯅꯤꯡꯉꯥꯏꯁꯨ ꯃꯤ ꯂꯧꯅꯤꯡꯉꯥꯏ ꯂꯩꯇꯕꯀꯣ ꯑꯗꯨꯒꯤ ꯑꯣꯞ ꯎꯄꯥꯏ ꯂꯩꯇꯅ ꯎꯄꯥꯏ ꯂꯩꯇ꯭ꯔꯦ ꯂꯩꯅꯣꯒꯤ ꯑꯗꯨꯝ ꯊꯝꯕꯤꯈ꯭ꯔꯦ
ꯑꯥ
ꯋꯥꯔꯦꯟꯇꯤꯁꯨ ꯂꯣꯏꯈ꯭ꯔꯕꯅꯤꯅ ꯀꯥꯏꯗ꯭ꯔꯦ ꯍꯥꯏꯅꯀꯣ
ꯑ ꯑ ꯃꯥꯅꯦ ꯃꯥꯅꯦ
ꯎꯝ ꯆꯍꯤ ꯑꯍꯨꯝ ꯃꯔꯤ ꯃꯉꯥ ꯑꯇꯩ ꯁꯨꯔꯝꯒꯅꯤꯗ ꯍꯧꯖꯤꯛꯇꯤ ꯎꯝ ꯐꯖꯅꯗꯤ ꯁꯤꯖꯤꯟꯈ꯭ꯔꯦ
ꯅꯪꯅ ꯍꯩꯕꯒꯤꯔ
ꯑꯗꯨ ꯀ꯭ꯔꯣꯝꯇꯣꯝ ꯐꯥꯕꯒꯤꯅꯤꯅꯦ
ꯑ
ꯍꯥꯠꯕ꯭ꯔꯦꯛ ꯇꯥꯔꯕ
ꯆꯗ꯭ꯔꯤꯗ ꯆꯥ ꯆꯥꯋꯁꯨ ꯇꯜꯂꯦ ꯁꯃꯟꯗꯅ꯫
ꯑꯣ ꯑꯁ ꯋꯥꯔꯦꯍꯦ ꯅꯪꯒꯤ ꯀꯟꯗꯤꯁꯟꯁꯦ
ꯋꯥꯏ ꯅꯨꯃꯤꯗꯥꯡꯒꯤ ꯈꯨꯇꯨꯝꯗꯣꯖꯥꯠ ꯆꯥꯅꯤꯕꯅꯤ ꯇꯨꯝꯕꯗꯣ
ꯑꯣ ꯃꯥꯖꯨ ꯌꯥꯝ ꯋꯥꯔꯝꯒꯅꯤꯀꯣ ꯅꯪꯒꯤ ꯏꯃꯥꯟꯅꯕꯤ
ꯍꯣꯏ ꯃꯥꯗꯤ ꯈꯔ ꯐꯔꯤꯌꯦ ꯀꯩꯅꯣ ꯎꯝ ꯇꯨꯞ ꯐꯠꯇꯕ ꯁ꯭ꯋꯦꯠ ꯇꯧꯗꯕꯀꯣ ꯑꯩꯅꯦ ꯇꯧꯔꯤꯁꯦ
ꯑꯣ
ꯑꯩꯒꯤ ꯇꯋꯥꯁꯨ ꯂꯣꯏꯅ ꯆꯣꯠꯄꯅꯦ
ꯀꯔꯤꯒꯤ ꯃꯥ ꯃꯥꯗꯤ ꯀꯔꯤꯒꯤ ꯁ꯭ꯨꯋꯦꯠ ꯇꯧꯗꯕ꯭ꯔꯥ ꯀꯣ
ꯈꯪꯗꯦꯗꯁꯁꯥꯗꯤ ꯁꯥꯏ ꯍꯥꯏꯌꯦ ꯑꯗꯨ ꯁꯨꯋꯦꯠꯇꯤ ꯇꯧꯗꯦ꯫
ꯑꯣ ꯎꯝ ꯑꯗꯨ ꯀꯅꯥ ꯉꯝꯕ꯭ꯔꯥ ꯉꯔꯥꯡꯗꯣ
ꯑꯦꯁ ꯏꯪꯂꯦꯟ ꯉꯝꯃꯤꯗ ꯍꯧꯖꯤꯛꯅ ꯃꯦꯁꯤ ꯉꯝꯃꯦ
ꯑꯣ ꯑꯗꯨꯗꯤ ꯃꯦꯁꯤꯁꯨ ꯍꯤꯡꯗ꯭ꯔꯤꯌꯦ ꯏꯪꯂꯦꯟꯁꯨ ꯍꯤꯡꯗ꯭ꯔꯤꯌꯦ ꯑꯦꯛꯁ ꯁ꯭ꯇꯦꯇꯁ ꯑꯃ ꯎꯕꯒꯨꯝ ꯇꯧꯋꯤꯅꯦ
ꯍꯧꯖꯤꯛ ꯃꯦꯁꯤꯒꯤꯗ ꯑꯥꯔꯖꯦꯟꯇꯤꯅꯥꯗꯣ ꯕ꯭ꯔꯦꯛ ꯃꯇꯨꯡ ꯂꯥꯛ ꯂꯥꯁ ꯑꯋꯥꯔꯗ ꯑꯅꯤ ꯑꯃꯨꯛꯀ ꯆꯟꯕꯀꯣ
ꯎꯝ ꯑꯠꯆꯥ ꯃꯦꯁꯤ ꯒꯣꯜ ꯑꯅꯤ ꯆꯟꯈ꯭ꯔꯦ
ꯃꯦꯁꯤꯤꯟ ꯅꯠꯇꯦ
ꯀꯅꯥꯅ ꯍꯦ ꯍꯦ ꯍꯦ
ꯃꯤ ꯑꯇꯣꯞꯄꯅ
ꯑꯣ ꯑꯗꯨꯗꯤ ꯑ ꯑꯩꯈꯣꯏ ꯏꯝꯕꯥꯄꯦꯁꯦ
ꯎꯝ
ꯂꯤꯗꯤꯡ ꯑꯣꯏꯔꯝꯒꯅꯤ ꯍꯧꯖꯤꯛ ꯐꯥꯎꯕꯣ꯫
ꯑꯣꯏꯔꯝꯒꯅꯤ
ꯑꯥ ꯑꯁ ꯏꯕ ꯃꯄꯥꯁꯨ ꯌꯥꯝ ꯇꯧꯋꯦꯍꯦ ꯑꯩꯗꯤ ꯉꯁꯤ ꯃꯦꯁꯤ ꯒꯣ ꯀꯥꯒꯅꯤ ꯍꯥꯏꯅ ꯑꯗꯨꯗꯤ ꯃꯁꯤ ꯍꯧꯖꯤꯛ ꯐꯥꯎꯗꯤ ꯃꯈꯥꯗ ꯂꯩꯔꯦꯅꯦꯦꯝ ꯕꯥꯄꯦꯒꯦ
ꯎꯝ ꯣ ꯉꯁꯤꯗꯤ ꯆꯥꯟꯗꯦ
ꯎꯝ
ꯌꯦꯂꯣ ꯀꯥꯔ꯭ꯠꯁꯨ ꯌꯥꯝ ꯆꯥꯏꯌꯦ ꯉꯁꯤ ꯑꯥꯔꯖꯦꯟꯇꯤꯅꯥ ꯀꯣ ꯎꯝ ꯌꯦꯂꯣ ꯀꯥꯔ꯭ꯠ ꯌꯥꯝ ꯄꯤꯌꯦ
ꯑꯗꯨꯗꯤ ꯐꯥꯏꯅꯦꯜꯗ ꯍꯥꯏꯅꯤꯡ ꯑ ꯀꯔꯤꯅꯣ ꯇꯧꯋꯦꯀꯣ꯫ ꯕꯦꯠ ꯇꯧꯅꯤꯡꯉꯥꯏꯗꯤ ꯂꯩꯌꯦꯀꯣ ꯑꯗꯨꯅ ꯉꯝꯒꯅꯤ ꯍꯥꯏꯕꯗꯤ ꯈꯪꯗ꯭ꯔꯦꯀꯣ
ꯃꯥꯅꯦ ꯃꯥꯅꯦ ꯇꯥꯎꯅꯤꯡꯉꯥꯏ ꯂꯩꯌꯦ ꯉꯁꯤ ꯌꯦꯂꯣ ꯀꯥꯔ꯭ꯠ ꯈꯨꯆꯥꯗꯣ
ꯇ ꯑꯣ ꯄꯩꯁꯥ ꯇꯥꯂꯣ
ꯀꯤꯌꯦ ꯅꯦ ꯍꯦ
ꯑꯦ ꯍꯤ ꯍꯤ ꯎ ꯎꯝ ꯄꯩꯁꯥ ꯑꯃ ꯑꯃꯨꯛꯀ ꯃꯥꯡꯔꯗꯤꯀꯣ ꯑꯩꯈꯣꯏꯒꯤ
ꯃꯥꯅꯦ ꯃꯥꯡꯕꯗ ꯄꯥꯝꯃꯨꯌꯦꯕ
ꯍꯦ ꯍꯦ ꯍꯦ ꯍꯦ ꯍꯦ ꯍꯥ ꯎ
ꯄꯩꯁꯥ ꯃꯥꯡꯒꯗꯧꯕ ꯁꯔꯨꯛꯄꯨꯗꯤ ꯏꯇꯣꯝꯇ ꯌꯦꯡꯖꯔꯒ ꯀꯩꯅꯣ ꯇꯧꯈꯤꯕꯅ ꯐꯩ
ꯅꯣꯏꯕꯥꯅꯤꯒꯤ ꯏꯟꯁꯥꯡ ꯌꯥꯝ ꯂꯩꯔꯝꯒꯅꯤꯀꯣ
ꯌꯥꯝ ꯂꯩꯌꯦ
ꯑꯩꯈꯣꯏꯖꯨ ꯑꯃꯨꯛꯀ ꯎꯁꯣꯏ ꯀꯟꯇꯤꯅ꯭ꯌꯨ ꯇꯧꯋꯤꯅꯦ ꯉꯁꯤ
ꯍꯥꯎꯅꯤ
ꯑꯥ ꯑꯁ ꯌꯥꯝ ꯍꯧꯕꯗꯣ ꯑꯩꯅ ꯆꯥꯛ ꯌꯥꯝ ꯆꯥꯈ꯭ꯔꯦ ꯑꯦꯛ ꯀꯞ ꯊꯣꯡꯕꯗꯣ ꯀꯞ ꯃꯆꯥ ꯑꯣꯏꯕ ꯑꯃ ꯑꯃ ꯈꯔ ꯍꯦꯟꯕ ꯊꯣꯛꯑꯦ ꯉꯁꯤꯗꯤ ꯑꯅꯤ ꯊꯣꯡꯔꯒ ꯆꯠꯊꯣꯛꯈ꯭ꯔꯦ ꯑꯩ
ꯀꯩꯅꯣ ꯅꯣꯏ ꯄꯨꯜꯂꯞ ꯆꯥꯃꯤꯟꯅꯗ꯭ꯔꯣ
ꯑꯩꯅ ꯆꯥꯃꯤꯟꯅ ꯑꯩꯅ ꯆꯥꯛ ꯇꯣꯉꯥꯟꯅ ꯊꯣꯡꯕꯒꯤ
ꯑꯣ ꯑꯣ ꯅꯪꯒꯤ ꯇꯣꯉꯥꯟꯅ ꯊꯣꯡꯕ
ꯍꯣꯏ ꯆꯥꯛꯇꯣ ꯑꯦ ꯑꯗꯨ ꯁꯨꯄꯔꯐꯥꯏꯟꯗꯣ ꯆꯥꯕ ꯈꯔ ꯋꯥꯕ ꯑꯗꯨꯒꯤ
ꯑꯥ ꯑꯥ ꯑꯥ
ꯑꯩꯅ ꯂꯣꯀꯦꯜꯒꯤ ꯔꯥꯏꯁꯇ ꯊꯣꯡꯉꯒ ꯏꯊꯟꯗ ꯊꯣꯡꯕ ꯆꯥꯛ ꯉꯥꯛ ꯃꯥꯅꯦ ꯎꯝ ꯍꯧꯖꯤꯛꯀꯥꯟ ꯀꯣ
ꯄꯩꯁꯥ ꯅꯠꯇꯦ ꯑꯗꯨ ꯑꯣꯏꯔꯁꯨ ꯑꯩꯅ ꯌꯥꯗꯕꯒꯤꯗꯃꯛ
ꯍꯣꯏ ꯍꯣꯏ ꯑꯗꯨꯅ ꯍꯦꯟꯅ ꯐꯩꯗ
ꯍꯣꯏ ꯑꯩꯈꯣꯏ ꯈꯨꯟꯗ ꯑꯗꯨ ꯇꯃꯦꯡꯂꯣꯡꯗ ꯂꯩꯕ ꯀꯥꯟꯗꯁꯨ ꯑꯩꯗꯤ ꯑꯗꯨꯝ ꯊꯣꯡꯖꯕ ꯄꯥꯏ ꯂꯩꯇꯕꯤꯒꯤꯀꯣ ꯃꯣꯏꯖꯦ ꯁꯨꯄꯔ ꯐꯥꯏꯟꯗꯤ ꯄꯥꯝꯕꯀꯣ ꯑꯩꯈꯣꯏ ꯈꯨꯟꯁꯨ ꯁꯨꯄꯔ ꯐꯥꯢꯟꯗꯤ ꯆꯥꯒꯅꯤ ꯆꯥꯒꯅꯤ ꯍꯥꯏꯕ ꯉꯥꯛꯇ ꯂꯩꯕꯒꯤ
ꯎꯝ ꯃꯤꯇꯩꯩ ꯆꯦꯡꯒꯨꯝꯕ ꯑꯩꯈꯣꯏ ꯆꯦꯡ ꯉꯥꯛꯇꯗꯤ ꯆꯥꯕ ꯅꯨꯡꯉꯥꯏꯇꯕꯅꯦ
ꯎꯪ ꯑꯗꯨ ꯄꯨꯡ ꯀꯌꯥ ꯑꯃꯨꯛꯀ ꯆꯪꯒꯅꯤ ꯃꯤꯅꯤꯠ ꯀꯌꯥ ꯆꯪꯒꯅꯤ ꯅꯪꯒꯤ ꯖꯦꯞꯇꯣꯗꯣ
ꯈꯪꯗꯦꯗ ꯃꯣꯏꯗꯣ ꯌꯦꯡꯁꯨ ꯌꯦꯡꯗꯦ
ꯑꯣ
ꯉꯥꯏ ꯉꯥꯗꯦ ꯑꯁ ꯑꯩꯒꯤ ꯔꯦꯟ ꯃꯄꯨꯗ ꯃꯥꯅ ꯄꯨꯔꯛꯀꯦ ꯍꯥꯏꯕꯀꯣ
ꯎꯝ
ꯑꯩꯅ ꯄꯩꯁꯥ ꯄꯤꯗꯣꯏꯔꯥ ꯅꯪꯅ ꯄꯤꯗꯣꯏꯔꯥ ꯑꯩꯅ ꯍꯪꯕ ꯑꯗꯨꯒ ꯃꯥꯅ ꯅꯪꯅ ꯄꯤꯗꯣꯏꯅꯦ ꯍꯥꯏꯌꯦ ꯑꯗꯨꯒꯤ ꯑꯩꯅ ꯑꯩꯅ ꯄꯤꯒꯗꯕ ꯑꯣꯢꯔꯗꯤ ꯅꯉꯣꯟꯗꯒꯤ ꯂꯧꯔꯣꯢ ꯍꯥꯢꯕ
ꯑꯥꯎ ꯑꯗꯨ ꯅꯪ ꯐꯤꯛꯁ ꯇꯧꯔꯒ ꯅꯪ ꯔꯦꯟ ꯍꯣꯡꯕ ꯀꯥꯟꯗ ꯑꯗꯨ ꯄꯥꯏꯔꯒ ꯆꯠꯂꯣ
ꯍꯣꯏ ꯍꯣꯏ ꯎꯝ
ꯅꯪ ꯂꯧꯊꯣꯛꯄ ꯉꯝꯗ꯭ꯔꯗꯤ ꯑ ꯂꯨꯄꯥ ꯌꯥꯡꯈꯩꯒꯨꯝꯕ ꯄꯤꯔꯒ ꯃꯤꯉꯣꯟꯗꯀꯣ ꯂꯧꯊꯣꯛꯄꯤꯌꯣ ꯍꯥꯏꯔꯗꯤ ꯂꯧꯊꯣꯛꯄꯤꯒꯅꯤ
ꯑꯪ
ꯎꯝ ꯅꯠꯇ꯭ꯔꯒ ꯅꯨꯄꯥ ꯂꯩꯔꯤꯗꯤ ꯃꯣꯏꯁꯦ ꯂꯥꯏ ꯂꯥꯏꯅ ꯂꯧꯊꯣꯛ ꯂꯄ ꯌꯥꯅꯤ ꯅꯪ ꯑꯈꯪ ꯑꯃ ꯅꯨꯄꯥꯒꯨꯝꯕ ꯂꯩꯔꯗꯤꯀꯣ
ꯑꯥ
ꯎꯝ
ꯇ꯭ꯋꯦꯟꯇꯤ ꯋꯥꯟ ꯃꯤꯅꯤꯠꯁ ꯂꯩꯔꯤ
ꯑꯣ ꯀꯣꯏꯏꯗ꯭ꯔꯦ ꯀꯣꯏꯗ꯭ꯔꯦ ꯂꯥꯛꯀꯅꯤ
ꯌꯥꯝ ꯀꯨꯏꯔꯦꯗ ꯉ ꯉꯥꯏ ꯉꯝꯗꯦ
ꯑꯁ ꯑꯩꯈꯣꯏ ꯉꯁꯤ ꯎꯇꯤ ꯆꯥꯕꯀꯣ ꯎꯁꯋꯥꯏꯒ ꯃꯇꯥꯔꯒ ꯀꯔꯤꯅꯣ ꯎꯝ ꯄꯥꯟꯒ ꯃꯅꯥꯗꯣ
ꯑꯁ ꯍꯥꯎꯅꯤꯍꯦ
ꯑꯁ ꯌꯥꯝ ꯍꯥꯎꯕꯗꯣ ꯑꯩꯅ ꯆꯥ ꯆꯥꯔꯒ ꯄꯨꯛ ꯄꯨꯕ ꯉꯝꯗ꯭ꯔꯒ ꯂꯩ ꯍꯧꯖꯤꯛ
ꯑꯣꯕꯔꯗꯤ ꯇꯧꯈ꯭ꯔꯕꯅꯤꯅ
ꯑꯣꯕꯔꯗꯤ ꯁꯨꯝ ꯇꯧꯅꯦ ꯑꯗꯨꯝ ꯇꯧꯕꯅꯦ ꯑꯩꯁꯦ ꯌꯥꯗꯕ ꯃꯅꯤ ꯆꯥꯕꯅꯤ ꯍꯣꯏ ꯅꯪꯁꯨ ꯐꯖꯅ ꯆꯥꯂꯣ ꯆꯥꯛ ꯌꯥꯝ ꯀꯪꯈ꯭ꯔꯦ
ꯅꯣꯏꯅꯤꯉꯥꯏꯗꯤ ꯍꯣꯠꯅꯕꯅꯦ ꯅꯣꯏ ꯊꯣꯛꯄꯁꯨ ꯌꯥꯍꯦ ꯌꯥꯗꯦ
ꯅꯣꯏ ꯊꯣꯛꯀꯅꯤ ꯃꯇꯝ ꯀꯨꯏꯗ꯭ꯔꯦ ꯑꯩꯈꯣꯏ ꯆꯍꯤ ꯁꯨꯔꯗꯤꯀꯣ ꯅꯣꯏꯗꯤ ꯅꯣꯏꯊꯣꯛ ꯅꯤ ꯆꯍꯤ ꯀꯨꯟ ꯃꯉꯥꯗꯒꯤ ꯍꯦꯟꯈ꯭ꯔꯗꯤꯀꯣ ꯈꯔꯗꯤ ꯂꯥꯛꯄꯅꯦꯍꯦ ꯍꯦꯟꯈ꯭ꯔꯕ꯭ꯔꯣ ꯅꯪꯒꯤ ꯃꯇꯥꯁꯨ ꯂꯥꯛꯀꯅꯤꯅꯦ ꯑꯗꯨꯗꯤ ꯂꯩꯁꯥꯕꯤ ꯑꯣꯏꯕ ꯃꯇꯝ ꯂꯣꯏꯔꯅꯤꯅꯦꯍ
ꯀꯜꯂꯤꯗ
ꯎꯝ ꯀꯌꯥ ꯇꯥꯔꯕ꯭ꯔꯥ ꯀꯨꯟ ꯃꯉꯥ ꯁꯨꯔꯕ꯭ꯔꯥ ꯍꯧꯖꯤꯛꯅ
ꯎꯝ
ꯑꯗꯨ ꯀꯨꯟ ꯇꯔꯨꯛꯒꯨꯝꯕ ꯁꯨꯔꯗꯤ ꯅꯪꯁꯦ ꯅꯣꯏꯍꯟꯒꯅꯤ
ꯈꯪꯗꯦ ꯈꯪꯗꯦ ꯋꯥꯔꯦ
ꯉꯣꯏꯅꯤꯡꯗ꯭ꯔꯁꯨ ꯈꯔꯗꯤ ꯂꯥꯛꯄꯅꯤ ꯑꯗꯨ ꯑꯩꯈꯣꯏꯒꯤ ꯄꯣꯛꯇꯣ ꯑꯩꯈꯣꯏꯒꯤ ꯄꯣꯛꯇꯒꯤ ꯍꯧꯋꯤꯅꯤ ꯑꯩꯈꯣꯏ ꯄꯣꯛ ꯈꯔ ꯈꯔ ꯂꯥꯛꯀꯅꯤ ꯑꯗꯨꯒ ꯑꯁ ꯆꯥꯎꯅ ꯂꯥꯛꯀꯅꯤꯍꯦ ꯇ꯭ꯋꯦꯟꯇꯤ ꯅꯥꯏꯟꯒꯨꯝꯕ ꯁꯨꯔꯗꯤ ꯄꯣꯛꯁꯦ ꯆꯥꯎꯕ ꯍꯧꯕꯅꯤ
ꯑꯩꯁꯨ ꯄꯨꯛꯨꯗꯤ ꯆꯥꯎꯅꯤꯡꯗꯦ ꯑꯗꯨꯕꯨ ꯅꯣꯏꯗꯤ ꯅꯣꯏꯅꯤꯡꯉꯦ
ꯄꯨ ꯇꯧꯕꯅ ꯍꯧ ꯈꯪꯗꯦ ꯑꯩꯒꯤꯗꯤ ꯑꯩꯒꯤ ꯄꯣꯠꯁꯦ ꯄꯪꯆꯧ ꯆꯥꯎꯅꯦ ꯈꯪꯗ꯭ꯔꯤ ꯃꯣꯏꯅ ꯎꯝ ꯄꯣꯛꯅ ꯍꯦꯛ ꯅꯣꯏꯕꯨ ꯍꯧꯔꯗꯤ ꯑ ꯑꯇꯣꯞꯄ ꯃꯐꯝ ꯂꯣꯏꯅꯃꯛ ꯂꯣꯏꯕ ꯑꯗꯨꯝ ꯍꯧꯔꯅꯤ ꯄꯣꯛꯅꯗꯤ ꯍꯥꯎꯗꯤ ꯍꯥꯎꯕꯅꯦꯕꯁꯤ
ꯅꯣꯏ ꯏꯕꯁꯦ ꯆꯥꯁꯨ ꯁꯥꯒꯠꯕ ꯃꯥꯂꯀꯣ
ꯁꯥꯕꯅꯤ ꯍꯣꯏ ꯅꯣꯏ ꯑꯩꯈꯣꯏ ꯀꯔꯤꯅꯣ ꯀꯥꯡ ꯀꯥꯡꯕ ꯃꯇꯝꯗ ꯏꯪꯁꯨ ꯏꯪꯕꯅꯤ ꯑꯗꯨ ꯅꯣꯏ ꯅꯣꯏꯈ꯭ꯔꯗꯤ